ꯍꯜꯂꯑꯣ
ꯑ ꯀꯩꯗꯧꯔꯤꯒꯦ
ꯑꯗꯨꯝ ꯐꯝꯃꯒ ꯂꯩꯌꯦ
ꯑ ꯆꯥꯛ
ꯀꯔꯤ ꯍꯥꯏꯕ ꯍꯜꯂꯣ
ꯎꯝ ꯇꯥꯕ꯭ꯔꯣ
ꯇꯥꯏꯑꯦ ꯍꯣꯏ ꯅꯦꯠꯋꯛꯁꯦ ꯍꯜꯂꯣ ꯇꯥꯕ꯭ꯔꯣ
ꯇꯥꯏꯌꯦ ꯍꯜꯂꯣ ꯇꯥꯗꯕ꯭ꯔꯥ
ꯇꯥꯏꯌꯦ ꯇꯥꯏꯌꯦ
ꯉꯁꯤ ꯉꯁꯤ ꯎꯁꯣꯏ ꯆꯥꯏꯑ ꯎꯁꯣꯏ ꯆꯥꯏꯌꯦ
ꯑꯁ ꯍꯥꯎꯅꯤꯅꯦ ꯑꯁꯣꯏꯗꯤ
ꯅꯣꯏꯗꯤ ꯀ꯭ꯔꯤ ꯏꯟꯁꯥꯡ ꯆꯥꯕ꯭ꯔꯣ
ꯌꯦꯟ ꯆꯥꯏꯌꯦ ꯉꯁꯤ ꯂꯧ ꯂꯣꯏꯕ
ꯅꯝ ꯐꯥꯏꯒꯣ ꯌꯦꯟ ꯆꯥꯕꯗꯤ ꯍꯧꯖꯤꯛꯇꯤ ꯀ꯭ꯔꯤ ꯇꯧꯔ ꯂꯩꯕ꯭ꯔꯥ
ꯐꯃꯨꯡ ꯑ ꯐꯝꯃꯒ ꯂꯩꯌꯦ ꯐꯃꯨꯡꯗ
ꯏꯁ ꯅꯨꯉꯥꯏꯒꯣ
ꯅꯨꯉꯥꯏ ꯅꯪꯗꯤ
ꯑꯩꯗꯤ ꯇꯨꯝ ꯂꯩꯌꯦ
ꯀꯅꯥ ꯀꯅꯥ ꯂꯩꯒꯦ
ꯃꯤꯗꯤ ꯑꯩꯒꯤ ꯏꯆꯥ ꯅꯨꯄꯥꯒ ꯂꯩꯌꯦ
ꯎꯝ
ꯅꯪꯗꯤ
ꯏꯊꯟꯗ ꯂꯩꯒ
ꯏꯁ ꯅꯨꯉꯥꯏꯀꯣ
ꯍꯣ ꯍꯣꯏ
ꯆꯍꯤ ꯀꯌꯥꯅꯣ ꯅꯪꯁꯦ
ꯑꯩꯗꯤ ꯆꯍꯤ ꯊꯥꯔꯇꯤ ꯁꯨꯔꯦ ꯅꯪꯗꯤ ꯅꯪꯗꯤ ꯆꯍꯤ ꯀꯌꯥꯔꯣ
ꯇ꯭ꯋꯦꯟꯇꯤ ꯐꯥꯏꯚ
ꯑꯩꯁ ꯌꯥꯝ ꯉꯟꯅ ꯅꯪꯗꯤ ꯑꯉꯥꯡ
ꯅꯦ
ꯅꯪꯒꯤ ꯀ꯭ꯂꯥꯁ ꯀꯦꯔ ꯇꯝꯕ꯭ꯔꯥ
ꯏꯁ ꯀꯣꯂꯦꯁ ꯀꯥꯔꯤꯅꯦ
ꯑꯥ ꯌꯥꯝ ꯐꯩꯌꯦ ꯑꯣꯖꯥꯅ ꯂꯥꯏꯔꯤꯛ ꯇꯥꯝꯃꯣ
ꯑꯣꯏ
ꯅꯪꯗꯤ ꯔꯦꯟꯗ ꯂꯩꯕ꯭ꯔꯥ
ꯔꯦꯟꯗ ꯂꯩꯗ ꯍꯣꯏ
ꯑꯥ ꯅꯨꯡꯉꯥꯏꯅꯤ
ꯎꯉꯑꯦ ꯇꯝꯄꯥꯛꯗꯅꯦ ꯍꯣ
ꯑ ꯁꯤꯖ ꯅꯨꯡꯉꯥꯏꯅꯤꯀꯣ
ꯅꯨꯉꯥꯏꯌꯦ
ꯍꯣꯏ ꯃꯊꯥꯡ ꯇ ꯆꯥꯛ ꯌꯦꯟꯁꯥꯡ ꯊꯣꯕ꯭ꯔꯣ
ꯍꯣꯏ ꯏꯊꯟꯗ ꯆꯥꯛ ꯆ ꯊꯛꯅꯩ
ꯑꯣ ꯃꯤ ꯌꯥꯝ ꯍꯩꯅꯦ ꯑꯗꯨꯗꯤ
ꯍꯣꯏ
ꯇꯝꯄꯥꯛꯇ ꯂꯩꯕꯅꯤꯅ ꯉꯁꯤꯔꯣ
ꯍꯣꯏ ꯎꯝ
ꯉꯁꯤ ꯑꯣꯏ ꯆꯥꯛꯑꯦ
ꯃꯩꯃꯦ ꯅꯣꯏ ꯅꯣꯏꯗꯤ ꯌꯥꯝ ꯅꯨꯡꯉꯥꯏꯔꯝꯏ
ꯅꯨꯡꯉꯥꯏꯗ꯭ꯔ ꯇꯝꯄꯥꯛꯇ ꯂꯩꯕꯁꯨꯀꯣ
ꯍꯣꯏ ꯅꯨꯡꯉꯥꯏꯌꯦ ꯊꯗꯤ ꯁꯥꯕ꯭ꯔꯣ
ꯁꯥꯕ꯭ꯔꯣ
ꯎꯝ
ꯈꯪꯗꯦꯗ
ꯋꯦꯗꯔ ꯑꯗꯨꯝ ꯐꯩꯌꯦ ꯁꯤꯗꯗꯤ ꯅꯨꯡꯉꯥꯏꯗ ꯐꯦ ꯂꯩꯕꯤꯒꯤꯀꯣ
ꯍꯣꯏ ꯍꯣꯏ ꯐꯦꯟ ꯂꯩꯔꯗꯤ ꯅꯨꯡꯉꯥꯏꯅꯤ ꯃꯄꯥꯟ ꯊꯣꯛꯑꯗꯤ ꯅꯪ ꯅꯤꯄꯥꯟ ꯊꯣꯛꯄꯗꯤ ꯅꯨꯡꯁꯥ ꯁꯥꯔꯗꯤ ꯌꯥꯝ ꯁꯥꯕꯀꯣ
ꯍꯣꯏ ꯃꯥꯅꯦ ꯀꯩꯅꯣ
ꯅꯪꯗꯤ ꯕꯣꯜꯒꯨꯝꯕ ꯌꯦꯡꯕ꯭ꯔꯣ
ꯕꯣꯛꯀꯨꯝꯕ ꯌꯦꯡꯕ꯭ꯔꯣ ꯍꯥꯏꯕ
ꯌꯦꯡꯉꯤꯗ ꯉꯁꯤꯁꯦ ꯏꯁꯄꯦꯟꯒ ꯐ꯭ꯔꯥꯟꯁ ꯂꯩ ꯍꯥꯏꯕꯅꯤꯅꯦ
ꯍꯣꯏ ꯍꯣꯏ ꯅꯪꯗꯤ ꯀꯔꯤ ꯁꯞꯄꯣꯔꯠ__ ꯇꯧꯅꯤꯡꯉꯦ ꯈꯪꯗꯔꯤꯗ ꯇꯨꯝꯅꯤꯡꯉꯗꯤ ꯇꯨꯝꯒꯅꯤ ꯎꯝ ꯎꯝ
ꯉꯟꯕꯕꯨ ꯁꯄꯦꯟꯅꯤꯅꯦ ꯍꯣꯏ
ꯍꯣꯏ ꯑꯩꯗꯤ ꯐ꯭ꯔꯥꯟꯁꯕꯨꯨ ꯇꯧꯅꯤꯡꯉꯤꯗ
ꯏꯁꯄꯦꯟꯕꯨꯁꯨ ꯅꯨꯡꯁꯤꯌꯦ ꯏꯁꯄꯦꯟꯒ ꯐ꯭ꯔꯥꯟꯁꯁꯤ ꯑꯃ ꯑꯃ ꯉꯝꯃꯁꯨ ꯌꯥꯏ
ꯍꯣꯏ ꯐꯩꯅ ꯑꯗꯨꯒꯨꯝꯕꯅ
ꯍꯣꯏ ꯅꯨꯡꯁꯤꯌꯦ ꯏꯁꯄꯦꯟꯗꯁꯨ ꯅꯨꯡꯁꯤꯕ ꯌꯥꯝꯅꯩꯌꯦ
ꯎꯝ ꯃꯥꯅꯦ
ꯐ꯭ꯔꯥꯟꯁꯁꯨ ꯏꯪꯉꯦ
ꯎꯝ ꯅꯣꯡꯃꯥ ꯕꯖꯥꯔ ꯆꯠꯃꯤꯟꯅꯁꯦ
ꯑꯩꯗꯤ ꯇꯝꯄꯥꯛꯇ ꯂꯩ ꯇꯅꯤꯅ ꯎꯄꯥꯏ ꯂꯩꯇꯦ
ꯑꯣ ꯑꯗꯨ ꯑꯣꯏꯔꯁꯨ ꯑꯣꯛꯇꯣ ꯔꯤꯖꯥꯕ ꯂꯧꯔꯒ ꯆꯠꯄ ꯌꯥꯏꯗꯅ
ꯍꯣꯏ ꯑꯗꯨꯗꯤ ꯌꯥꯏ
ꯑꯥ ꯅꯪꯅ ꯂꯧꯅꯤꯡꯕꯁꯤꯡꯗꯣ ꯑꯩꯅ ꯂꯧꯕꯤꯒꯦ ꯆꯠꯁꯦ
ꯑꯦ ꯑꯦꯍꯦ ꯑꯗꯨꯗꯤ ꯌꯥꯝ ꯄꯪꯉꯤꯅꯦ
ꯑꯣꯏ
ꯎ ꯃꯌꯥꯝ ꯂꯩꯔꯝꯅꯤ ꯖꯤꯛꯀꯥꯟ ꯂꯩꯕ꯭ꯔꯣ
ꯇ꯭ꯔꯤ ꯍꯥꯏꯕ
ꯗ꯭ꯔꯦꯁ ꯒꯨꯝꯕꯗꯣ ꯗ꯭ꯔꯦꯁ ꯀꯨꯝꯕ ꯁꯦꯀꯦꯟ ꯍꯦꯟ ꯅꯣꯏ ꯌꯣꯟꯕ꯭ꯔꯣ
ꯌꯦꯡꯉꯦ ꯍꯣꯏ
ꯕꯖꯥꯔꯗ ꯌꯝ ꯂꯩꯕ꯭ꯔꯥ ꯐꯖꯥ ꯐꯖꯕ
ꯌꯥꯝ ꯂꯩꯌꯦ ꯍꯣꯏ ꯂꯥꯛꯑꯣ ꯆꯠꯃꯤꯟꯅꯔꯁꯦ ꯗꯦ ꯃꯥꯔꯀꯦꯀꯨꯝꯕ ꯆꯥ ꯍꯣꯏ ꯆꯠꯂꯦ
ꯑꯗꯨ ꯃꯥꯔꯀꯦꯠꯀꯨꯝꯕ ꯆꯠꯄꯗꯣ
ꯍꯣꯏ ꯃꯥꯅꯦ ꯅꯨꯡꯉꯥꯏꯗ
ꯀ꯭ꯔꯤ ꯍꯥꯏꯕ
ꯗꯦ ꯃꯥꯔꯀꯦꯠꯗꯗꯤ ꯏꯁ ꯀꯩ ꯍꯥꯏꯅꯤ ꯃꯃꯜꯁꯤꯡꯗꯣ
ꯍꯣꯏ
ꯄ꯭ꯔꯥꯏꯁ ꯐꯕꯒꯤ ꯅꯨꯡꯉꯥꯏ
ꯅꯨꯄꯥ ꯀꯨꯟꯒꯤꯁꯨ ꯂꯩꯗꯅ
ꯍꯣꯏ
ꯌꯥꯝ ꯐꯩꯌꯦ ꯂꯩꯕꯅꯦ ꯍꯣꯏ
ꯍꯌꯦꯡꯁꯨ ꯑꯃꯨꯛꯀꯥꯖꯨ ꯁ꯭ꯀꯨꯜ ꯆꯠꯀꯦꯔꯣ
ꯍꯌꯦꯡꯔꯣ ꯍꯌꯦꯡꯗꯤ ꯁꯨꯇꯤꯅꯤꯗ ꯑꯈꯣꯏ
ꯑꯁ ꯅꯌꯨꯝꯗ ꯑꯗꯨꯝ ꯂꯩꯒꯤꯔꯣ
ꯌꯨꯝꯗꯔꯣ ꯑꯗꯨꯝ ꯂꯩꯒꯅꯤꯗ ꯍꯌꯦꯡꯁꯨ ꯀꯣꯜ ꯇꯧꯁꯦ ꯅꯦꯠꯋꯥꯛꯁꯦ ꯐꯠꯇꯦꯅꯦ ꯅꯦꯠꯋꯥꯛ ꯀ꯭ꯔꯤ ꯍꯥꯏꯕ
ꯅꯦꯠꯋꯥꯛ ꯐꯠꯇ꯭ꯔꯥꯁꯨ ꯈꯣꯟꯖꯦꯜ ꯇꯥꯕ꯭ꯔꯣ
ꯎꯝ ꯆꯤꯀꯤꯝ ꯆꯠꯄꯗꯣ
ꯍꯣꯏ ꯍꯣꯏ ꯑꯗꯨꯃꯥꯏꯟ ꯇꯧꯕ
ꯑꯗꯨꯅꯦ ꯎꯝ ꯅꯪꯒꯤ ꯅꯆꯥꯁꯤꯡꯗꯤ ꯀ꯭ꯂꯥꯁ ꯀꯌꯥ ꯀꯌꯥ ꯇꯥꯝꯔꯕꯣ ꯍꯜꯂꯣ ꯍꯜꯂꯣ ꯇꯕ꯭ꯔꯣ ꯍꯜꯂꯣ